ꯇꯣ
ꯑ ꯇꯥꯕ꯭ꯔꯣ
ꯇꯥꯏ ꯇꯥꯏ ꯕꯣꯜ ꯌꯦꯡꯗꯣꯏꯕ
ꯌꯦꯡꯉꯣꯏꯗ ꯍꯌꯦꯡ ꯑꯣꯏꯅ ꯌꯦꯡꯉꯒꯦꯗ ꯃꯉꯥ ꯃꯈꯥꯏꯒꯤꯗꯣ ꯑꯣꯅ ꯇꯜ ꯀ
ꯍꯥ
ꯔ
ꯍꯥꯥ ꯍꯦ ꯇ ꯇ
ꯀꯅ ꯍꯥꯏꯔ
ꯑ ꯍꯥꯏꯗꯦꯗ ꯪꯒꯦꯗꯕ
ꯑꯪ ꯇꯧꯅꯝꯕ ꯑꯣꯏꯕꯔꯗꯇꯒ
ꯂꯣꯏꯣꯏ ꯆꯣꯏꯗ ꯀꯌꯦꯡ ꯄꯤꯒꯦ ꯇꯧꯕꯅꯦꯖ ꯇꯨꯝꯃꯦ ꯏꯕꯨ ꯏꯔꯣ ꯌꯥ ꯁꯦꯝꯊꯣꯛ ꯁꯦꯝꯖꯤꯟꯒ ꯅ ꯍꯥꯞꯊꯣꯛ ꯍꯥꯞꯆꯤꯟꯟ ꯈꯔ ꯋꯥꯅꯤ ꯄꯔ ꯌꯥꯏꯌꯦ ꯍꯜ ꯖꯨꯠ ꯃꯨꯠ ꯇꯧꯅꯨ
ꯄ꯭ꯔꯦꯛꯇꯤꯁ ꯇꯧꯔꯕꯣ
ꯇꯧꯗ꯭ꯔꯤꯒꯤ ꯄꯤ ꯄꯤ ꯇꯤꯁꯨ ꯁꯦꯝꯗ꯭ꯔꯦ ꯌꯥꯗꯧ ꯃꯥꯥꯟꯗꯦ
ꯅꯪꯒꯗ꯭ꯔꯣ
ꯑꯗꯨꯕꯧꯗꯤ ꯅꯪꯅꯤ
ꯏꯚ ꯄꯦꯁ ꯃꯉꯥ ꯇꯔꯥꯃꯨꯛ ꯁꯦꯝꯃꯒ ꯌꯥꯒꯗꯔꯣ
ꯃꯣꯏ ꯃꯤꯅꯠ ꯃꯤꯅꯠ ꯇꯔꯥꯃꯨꯛ ꯇꯔꯉꯥ ꯇꯔꯗꯒꯤꯅ ꯇꯔꯉꯥꯕꯧꯀꯤ ꯁꯦꯝꯃꯣ ꯍꯥꯏ
ꯇꯥꯗꯝ ꯇꯪ ꯉꯣꯏ ꯄꯦꯖ ꯇꯔꯥꯃꯨꯛꯀꯤ ꯑꯗꯨꯥꯏ ꯑꯗꯨꯝ ꯐꯥꯅꯤ ꯀꯩꯅꯣ ꯈꯔ ꯑꯦꯛꯁꯄ꯭ꯂꯦꯟꯁꯟ ꯇꯧꯔꯒ
ꯎꯝ
ꯑꯗꯨ ꯅꯣꯏ ꯂꯥꯏꯔꯤꯛꯀ ꯐꯣꯡꯗꯥꯏꯅ‌ꯦ ꯅꯣꯏꯒꯤ
ꯑꯗꯨꯗꯤ ꯎꯝ ꯐꯣꯡꯖꯒꯦ ꯍꯥꯏꯁꯨ ꯐꯣꯡꯖꯔ‌‌ꯣꯏ ꯍꯥꯏꯖꯨ ꯌꯥꯏ
ꯅꯪ ꯍꯥꯔꯠ ꯕꯥꯏꯟꯗꯤꯡꯒ ꯇꯧꯗꯅꯒ ꯌꯥꯝ ꯍꯣꯠꯅꯗꯥꯏꯅꯤ ꯅꯪꯒꯤ ꯂꯥꯏꯔꯤꯛꯇꯨ ꯐꯣꯡꯕꯩ
ꯍꯝ ꯍꯝ ꯍꯝ ꯎꯝ ꯁꯥꯔ ꯗꯨꯗ ꯐꯣꯡꯁꯦ ꯀ ꯍꯥꯏ ꯈꯔ ꯍꯥꯞꯆꯜꯂꯒ
ꯐ‌ꯣꯡꯗ‌ꯣꯛꯑꯣ ꯀꯩꯅꯣ ꯚꯥꯏ
ꯑꯝ ꯋꯥꯏ ꯃꯥ ꯇꯥꯛꯁꯨ ꯇꯥꯛꯇ‌ꯦ ꯃꯥꯏꯊꯧ ꯄꯥꯡꯄꯤꯗ ꯄꯤꯔꯛꯀꯅꯤ ꯁꯤꯈ ꯁꯤꯍꯣꯗꯨ
ꯅꯩꯌꯨ ꯀꯩꯅꯣ ꯚꯥꯏ ꯐꯟ ꯐꯣꯡꯖꯤꯜꯂꯒ ꯅꯪꯒꯤ ꯂꯥꯏꯔꯤꯛ ꯑꯃꯒ ꯊꯝꯃꯝꯕꯒꯥꯏ ꯗꯤꯄꯥꯔꯠꯃꯦꯟꯇ
ꯌꯥꯏꯅ‌ꯩ ꯐ‌ꯣꯡꯗ‌ꯣꯅ‌ꯦ
ꯑꯣ ꯀꯥꯗꯥꯏꯗ ꯇꯨꯏꯁꯟ ꯆꯠꯂꯦꯕ‌ꯣ
ꯗꯦ
ꯑꯥ
ꯆꯠꯂꯤꯌ‌ꯦ
ꯑꯉꯥꯡ ꯀꯌꯥ ꯇꯨꯏꯁꯟ ꯇꯧꯔꯤꯕꯣ
ꯑ ꯑꯌꯨꯛꯇ ꯑꯃ ꯑꯅꯤ ꯇꯧꯔꯤ ꯕ‌ꯦꯁ ꯑꯅꯤ ꯉꯁ‌ꯦ ꯅꯠꯇ‌ꯦꯗ ꯑꯗꯨꯝꯅ‌ꯦ ꯍ‌ꯣꯏ ꯁꯤꯅꯤ ꯑꯃ ꯁꯤꯅꯤ ꯇꯧꯕꯒꯤ ꯑꯗꯒꯤ ꯁꯤ ꯒ‌ꯦꯠ ꯑꯩꯈꯣꯏ ꯒ‌ꯦꯠꯗꯨꯗ ꯆꯪꯁꯤꯜꯂꯒ ꯂꯩꯕꯅ‌ꯦ ꯑꯉꯥꯡꯁꯤꯡ ꯇꯧ
ꯑꯦ ꯚꯥꯏ ꯍꯌꯦꯡꯗꯤ ꯅꯪ ꯍꯪꯆꯤꯠꯗꯤ ꯅꯪ ꯇꯨꯏꯁꯟ ꯆꯠꯇ꯭ꯔꯁꯨ ꯌꯥꯔꯅꯤ ꯑꯁ ꯃꯤ ꯕ‌ꯣꯜ ꯌ‌ꯦꯡꯒꯦ ꯍꯥꯏꯗ‌ꯣꯏ ꯑꯣꯏꯔꯝꯅꯤꯉ‌ꯣ
ꯀꯩꯕꯥ
ꯀꯩ
ꯑꯥ ꯕ‌ꯣꯜꯗꯤ ꯏꯕꯨꯡꯉ‌ꯣ ꯄꯩꯁꯥ ꯈꯥꯏꯈꯤꯕꯗ ꯅꯍꯟꯗꯨ ꯊꯥꯗꯕ ꯇꯨꯏꯁꯟ ꯇꯧꯕꯩ ꯍꯧꯖꯤꯛꯇ ꯀꯔ‌ꯣꯁꯤꯌꯥ ꯁꯥꯟꯅꯕꯅ
ꯄꯩꯁꯥ ꯊꯥꯏꯔ‌ꯣ
ꯑꯗꯨ ꯀꯔ‌ꯣꯁꯤꯌꯥ ꯁꯥꯟꯅꯕ ꯅꯨꯃꯤꯠꯇꯣ ꯑꯌꯨꯛꯇꯨ ꯇꯨꯏꯁꯟ ꯆꯠꯂ ꯗ‌ꯣ ꯕ‌ꯣꯜ ꯉꯍꯥꯛ ꯊꯥꯕ ꯌꯦꯡꯉꯜꯂ‌ꯦ
ꯌꯦꯍꯟꯕꯤꯔꯤꯔꯤ ꯍꯧꯖꯤꯛꯐꯥꯎ
ꯅꯪꯗꯤ ꯑꯥꯏꯗꯦꯜ ꯕꯤꯆꯔꯅꯤ ꯚꯥꯏ
ꯎꯝ ꯍꯧꯔ‌ꯦꯟ ꯎꯝ ꯍꯝ ꯑꯋꯥꯕꯅꯤ
ꯃꯔꯝꯗꯤ ꯑꯋꯥꯕꯗ ꯑꯋꯥꯕ ꯍꯥꯞ
ꯉꯁꯥꯏꯗꯒꯤ ꯌꯨꯝ ꯆꯠꯂꯨꯕ ꯎꯝ ꯑꯗꯨꯏ ꯍꯜꯂꯛꯄ ꯇꯨꯝꯃꯕꯅꯦ ꯑꯗꯨꯗ ꯑꯩ ꯃꯪꯁꯤꯗ ꯑꯩ ꯃꯩꯁꯦ ꯕꯦꯅꯤꯁꯦ ꯒꯥꯔꯤ ꯊꯧꯕ ꯇꯝꯃꯦꯅ ꯇꯧ ꯂꯩꯔꯝꯃꯦꯕ ꯑꯥ ꯀꯩꯅꯣ ꯆꯔꯨꯛ ꯐꯨꯔꯤꯛꯇ
ꯑꯥ
ꯍꯝ ꯑꯗꯨ ꯅꯪꯅ ꯃꯨꯛ ꯐꯣꯟ ꯇꯧꯔꯛꯑꯦ
ꯑꯩꯗꯤ ꯈꯪꯗ꯭ꯔꯕ
ꯑꯧꯔ ꯗꯤꯇꯦꯛ ꯇꯧꯕ ꯉꯝꯕ
ꯍ
ꯑꯜ ꯈꯅꯅ ꯊꯝꯃꯤꯗ ꯉꯥꯏꯔꯤꯕꯔꯤꯕꯣ
ꯎꯝ ꯄꯪꯈꯠꯇ ꯈꯥꯟꯅ ꯂꯩ ꯀꯅ
ꯀꯥꯔꯤ ꯌꯥꯗ ꯈꯠꯅ ꯈꯜꯂꯛꯇꯅ ꯉꯥꯁꯥꯏ
ꯀꯔꯌꯥ ꯋꯥꯔꯤ ꯅꯨꯡꯉꯥꯏ ꯅꯨꯪꯉꯥꯏꯕ ꯂꯩꯕꯅꯤꯕꯣ ꯇꯥꯁ ꯀꯁꯟꯒꯤ ꯋꯥꯔꯤ ꯇꯥ ꯖꯨꯟꯖꯨꯟꯒꯤ ꯋꯥꯔꯤꯒꯤ ꯌꯥꯎꯁꯜꯂꯛꯀꯥꯟꯅꯤ ꯑ
ꯉꯥꯁꯥꯢ ꯀꯔꯌꯥꯗ ꯈꯠꯅ ꯈꯠꯜꯛ ꯏꯅꯦꯃꯤ
ꯑꯩ ꯑꯥꯏ ꯂꯣꯁ ꯃꯥꯏ ꯀꯟꯇꯔꯣꯜ
ꯍ
ꯑꯗꯨ ꯇꯧꯈꯠꯂꯛꯏꯅꯦ ꯍꯥꯏꯕ ꯑꯁ ꯑꯩ ꯀꯣꯟꯅꯥ ꯊꯤꯟꯗ ꯑꯩꯅ ꯇꯧꯕ ꯌꯥꯝ ꯁꯣꯏꯔꯦꯕꯗꯤ ꯈꯪꯃ
ꯀꯦꯌꯥ ꯁꯨꯔꯒꯦ ꯐꯣꯟ
ꯑꯩ ꯐꯅꯥꯝꯗꯤ ꯌꯥꯝꯅꯤꯡꯕ ꯑꯁ ꯃꯣꯏ ꯇ꯭ꯔꯥꯟꯁꯀꯦꯞꯁꯟꯁꯦ ꯍꯞꯞꯄꯤꯔꯒꯗꯤ ꯐꯖꯅꯅꯦ
ꯀꯩꯕꯥ
ꯄꯩꯁꯥ ꯆꯪꯉꯛꯇꯔꯤꯕꯣ ꯐꯣꯟ ꯀꯣꯟꯒꯤ
ꯀꯥꯏ ꯆꯪꯉꯛꯇꯣꯏꯅꯣꯗ
ꯃꯁꯤꯗꯤ ꯉꯛꯀꯥꯟ ꯀꯥꯟꯗ ꯌꯥꯏꯅꯣ
ꯀꯩꯅꯣ ꯇ꯭ꯔꯥꯟꯁꯀ꯭ꯔꯤꯞꯂꯣ
ꯅꯠꯇꯦ ꯐꯣꯟ ꯀꯣꯂ
ꯐꯣꯟ ꯀꯣꯜꯗꯤ ꯉꯍꯥꯟꯗ ꯌꯥꯔꯦꯕ
ꯑ ꯅꯍꯥꯟ ꯏꯃꯥꯟꯅꯕ ꯄꯣꯔꯦꯟ ꯍꯥꯎꯕꯗ ꯅꯍꯥꯟ ꯍꯥꯞꯄ ꯑꯗꯨꯒꯤ ꯐꯣꯟ ꯃꯉꯥ ꯉꯛꯇ ꯑꯩ ꯑꯗꯨ ꯅꯍꯥꯟ ꯆꯪꯉ
ꯑꯗꯨꯗꯤ ꯀꯥꯔꯤꯌꯥꯅ ꯃꯤꯔꯥꯏꯕꯤꯔꯕ ꯇꯥꯔꯅꯦ ꯑꯩꯈꯣꯏꯁꯦ
ꯎꯝ ꯑ ꯏꯀꯣꯟꯟ ꯁꯗꯒꯣꯏ ꯆꯟꯒ ꯆꯗꯦꯛ ꯇ ꯇꯥꯔꯣ ꯁꯟꯖꯤꯠ ꯇꯥꯗꯥ ꯇꯧꯔꯒꯥ ꯂꯣꯏꯁꯤꯟ ꯈꯔ꯭ꯕꯅꯦꯕꯥ
ꯑꯗꯨꯝ ꯌꯥꯕꯅꯤ ꯑꯗꯨ ꯖꯤꯔꯣ ꯆꯠꯄ ꯈꯔꯕꯨꯗꯤ ꯌꯥꯎꯋꯦꯕꯀꯣ
ꯍꯥꯏꯗꯣ ꯑꯩ ꯀꯩꯅꯣ ꯐꯣꯟ ꯋꯥꯔꯤ ꯁꯥꯟꯅꯔ ꯂꯣꯏꯔꯁꯤꯦ ꯣ ꯚꯥꯏ ꯖꯤꯔꯣꯗ ꯇꯥꯕ ꯌꯥꯎꯋꯦꯕ ꯐꯣꯟ ꯋꯥꯔꯗꯤ ꯐꯅ ꯁꯥꯟꯅ ꯂꯣꯏꯔꯁꯨ
ꯑꯗꯨꯗꯅꯤ ꯃꯣꯏ ꯑ ꯕꯦꯔꯥ ꯌꯥꯝ ꯀꯥꯌꯦꯕ
ꯑꯦꯐ ꯁꯤ ꯕꯤꯔꯥ ꯌꯥꯝ ꯇꯧꯋꯦꯕ ꯑꯁꯦꯡꯕ
ꯑꯗꯨꯒꯤ ꯐꯣꯟ ꯋꯥꯔꯤ ꯁꯥꯟꯅꯔꯤꯉꯩꯗ ꯇꯠꯈꯤꯕꯕ ꯈꯔ ꯐꯣꯟ ꯄꯥꯏꯗꯤ ꯄꯥꯏꯈꯠꯂꯒ ꯁꯨꯡꯇꯥ ꯇꯥꯅꯗꯕ ꯈꯔ ꯑꯗꯨꯃꯥꯏꯅ ꯇꯧ ꯂꯩꯔꯦ
ꯇꯥꯟꯅꯗꯕꯤ ꯑꯗꯒꯤ ꯐꯣꯟ ꯍꯧꯖꯤꯛ ꯑꯅꯤꯔꯛ ꯍꯟꯅ ꯇꯧꯕ ꯌꯥꯗꯕꯤ ꯑꯗꯨ ꯌꯥꯝ ꯇꯧꯋꯦꯕ
ꯃꯣꯏꯁꯨ ꯃꯤ ꯌꯥꯝꯈꯠꯂꯛꯄꯁꯤꯗ ꯀꯗꯔ ꯇꯧꯅꯔꯕ ꯈꯪꯗꯦ ꯑꯗꯣ ꯁꯤ ꯏꯁꯀꯤꯝꯂ ꯈꯪꯗꯦꯅꯦ ꯒꯣꯔꯃꯦꯟꯒꯤ
ꯁꯤ ꯒꯕꯔꯃꯦꯟꯒꯤꯗꯤ ꯃꯥꯟꯗꯦꯗ ꯃꯁꯤ ꯑꯩꯅ ꯁꯨꯝ ꯈꯟꯕꯗ ꯑꯦ ꯑꯥꯏꯒꯤ ꯁꯨꯝ ꯂꯥꯛꯄ ꯌꯥꯅꯕꯒꯤ ꯃꯥꯜꯂꯦ
ꯑꯩ ꯅꯍꯥꯟ ꯌꯦꯡꯕꯗ ꯎꯝ ꯏꯟꯗꯤꯌꯥ ꯒꯣꯕꯔꯃꯦꯟꯒꯤ ꯈꯔ ꯌꯥꯎꯔꯤ ꯍꯣꯏ ꯑꯗꯒꯤ ꯒꯨꯒꯜꯒꯤꯁꯨ ꯌꯥꯎꯋꯦ ꯃꯣꯏ ꯏꯁꯄꯣꯟꯁꯔ ꯇꯧꯔꯤꯁꯦ
ꯃꯥꯜꯂꯦ ꯃꯥꯜꯂꯦ ꯑꯗꯨ ꯄꯩꯁꯥ ꯌꯥꯝ ꯆꯥꯎꯅ ꯊꯥꯗꯕ ꯃꯥꯜꯂꯤꯀꯣ
ꯎꯝ ꯎꯝ ꯑꯁ ꯎꯝ ꯐꯖꯅ ꯊꯥꯗ ꯃꯥꯜꯂꯦ ꯄꯩꯁꯥ ꯗꯣꯛꯁꯨ ꯇꯔꯦꯠ ꯁꯛ ꯉꯥꯏꯔꯦ ꯍꯥꯏꯈꯤꯕꯅꯦ ꯐꯣꯟ ꯇꯧ ꯂꯣꯏꯗꯧꯕ
ꯀꯩꯕ
ꯇꯔꯦꯠꯈꯛ ꯉꯥꯏꯔꯦ ꯍꯥꯏꯈꯤꯕꯅꯦꯕ ꯗꯣꯛꯀꯤꯁꯨ ꯐꯣꯟ ꯇꯧꯒꯗꯕ
ꯗꯣꯛꯁꯤ ꯊꯥꯖꯗꯅ ꯃꯥꯁꯨ ꯊꯥꯖꯗꯅ ꯀꯥꯔꯌꯥ ꯇꯧꯁꯜꯂ ꯂꯩ ꯔꯝꯕꯩ ꯋꯥꯅꯤ
ꯃꯥ ꯉꯔꯪ ꯉꯔꯪ ꯉꯪꯈꯤꯕꯅꯦ ꯇꯥꯛꯁ ꯍꯥꯞꯄꯛꯇꯔꯤꯕ ꯑꯗꯨ ꯑꯗꯥ ꯀꯥꯏꯅ
ꯑꯩꯉꯣꯟꯗ ꯐꯣꯟꯗ ꯇꯧꯔꯛꯑꯣ ꯍꯥꯏꯕꯁꯦ ꯁꯨꯡꯇꯧ ꯇꯧꯔꯛꯑꯣꯢ ꯃꯥꯁꯦ
ꯇꯥꯛꯁ ꯇꯥꯛꯁ ꯍꯥꯞꯄꯦ ꯍꯥꯞꯄꯣꯅ ꯍꯥꯞꯍꯜꯂꯩ ꯑꯗꯨꯒ ꯃꯥꯅ ꯁꯨꯡ ꯇꯧ ꯇꯧꯔꯛꯇꯕ ꯐꯣꯟ ꯅꯨꯡ ꯈꯔ ꯇꯧ ꯈꯣꯠꯂꯣ ꯍꯥꯢꯔꯦ
ꯚꯥꯏ ꯑꯩ ꯇ꯭ꯔꯥꯟꯁꯀ꯭ꯔꯤꯞꯁꯟ ꯑꯝꯇꯪ ꯍꯥꯞꯄꯤꯔꯛꯑꯗꯤ ꯔꯣꯃꯤꯌꯣꯅꯕꯨꯗꯤ ꯍꯥꯏꯗꯤ ꯍꯥꯏꯈ꯭ꯔꯕꯅꯦ
ꯃꯣꯏ ꯉꯔꯥꯡ ꯉꯁꯥꯏ ꯑꯌꯨꯛ ꯀꯒꯤꯅ ꯍꯥꯞꯅꯦꯒꯗꯤ ꯍꯥꯏꯅꯈꯤꯗꯥꯏ ꯑꯩꯗꯤ ꯇ꯭ꯔꯥꯟꯁꯀꯔꯤꯞꯁꯟ ꯃꯃꯥꯡꯗ ꯇꯧꯒꯔꯃꯦ ꯉꯁꯥꯏ ꯑꯌꯨꯛ ꯑ ꯀꯩꯅꯣ ꯈꯔ ꯍꯥꯞꯅꯤꯒ ꯍꯥꯏꯅꯈꯤꯕꯅꯦ ꯇꯥꯛꯁ ꯈꯔ ꯑꯌꯨꯛꯇ
ꯃꯣꯏ ꯍꯦꯠꯅ ꯍꯥꯥ
ꯑ ꯍꯦꯠꯅ
ꯍꯦꯠ ꯋꯥꯔꯤꯁꯤ
ꯃꯣꯏ ꯍꯦꯠꯇꯨꯗꯤ ꯅꯨꯡꯉꯥꯏꯖꯔ
ꯃ ꯎꯝ
ꯑꯩꯁꯤ ꯍꯦꯠ ꯑꯝꯇꯪ ꯑꯣꯏꯔꯗꯤ ꯅꯨꯡꯉꯥꯏꯗꯣꯏꯅꯤ
ꯍꯦꯠꯇꯣ ꯑꯝꯇꯪ ꯑꯣꯏ ꯉꯝꯃꯗꯤ ꯕꯥꯏ
ꯀꯥꯔꯌꯥꯗꯣ ꯂꯣꯏꯅ ꯄꯥꯏꯁꯟ ꯉꯝꯃꯗꯤ
ꯑꯩ ꯅꯪꯗꯤ ꯍꯥꯞꯆꯤꯜꯂꯛꯀꯅꯤ ꯕꯥꯏ
ꯄꯣꯏꯔꯩꯉꯥꯟꯕ ꯏꯕꯥꯅꯤ ꯋꯥꯔꯤ ꯁꯥꯟꯅꯕꯀꯥꯟꯗ ꯁꯦꯔꯥꯟ ꯇꯨꯔꯥꯟ ꯁꯥꯖꯟꯅꯔꯒ ꯑꯩ ꯄꯣꯏꯔꯩꯉꯥꯟꯕꯗ ꯐꯣꯟ ꯇꯧꯔꯛꯑꯦꯌꯦ ꯍꯦꯠꯅ ꯁꯤ ꯀꯅꯥ ꯋꯥꯔꯤ ꯁꯥꯏꯖꯦꯅ
ꯚꯥꯏ ꯑꯃꯨꯛꯀ ꯇꯧꯔꯛꯀꯦ ꯚꯥꯏ
ꯇꯧꯔꯛꯑꯣ ꯁꯤ ꯃꯤꯅꯠ ꯇꯔꯥ ꯁꯨꯈꯔꯕꯣ ꯑꯣ ꯃꯁꯥ ꯃꯇꯣꯟꯗ ꯀꯛꯆꯕꯔ ꯀꯩꯅꯣꯝ ꯇꯧꯗꯥꯏꯅꯦ
ꯀꯛꯑꯦ ꯍꯥꯏ ꯚꯥꯏ ꯑꯗꯣꯏꯁꯨ ꯑꯃꯨꯛꯀ ꯇꯧꯔꯛꯀꯦ
ꯑ
ꯍꯣꯏ ꯚꯥꯏ ꯇꯧꯔꯀꯦꯀꯣ
ꯇꯥꯎꯖꯣ